ꯍꯜꯂꯣ
ꯇꯥꯔꯕꯣ
ꯇꯥꯔꯦ
ꯎꯝ ꯆꯦ ꯕꯤꯗ꯭ꯌꯥꯄꯇꯤ ꯐꯣꯟ ꯇꯧꯔꯛꯀꯄꯅꯤꯗ ꯑꯁ ꯅꯦꯠꯀ ꯏꯆꯞ ꯆꯞꯄ ꯀꯩ ꯃꯥ ꯉꯥꯡꯉꯤ
ꯁꯤꯗꯁꯨ ꯇꯧꯔꯦ ꯑꯗꯨ ꯏꯆꯟ ꯇꯣꯝꯕꯤꯗ ꯁꯣꯝꯗꯁꯨ ꯏꯆꯞ ꯆꯞꯀꯩ ꯇꯧ ꯂꯩ
ꯑꯗꯨꯅꯦ ꯍꯥꯏꯁꯦ ꯃꯥꯏ ꯃꯥ ꯂꯩ ꯃꯐꯝ ꯅꯦꯠ ꯋꯥꯔꯛ ꯌꯥꯝ ꯅꯨꯡꯉꯥꯏꯇꯦꯕ
ꯇꯥꯟꯅꯗꯕꯒꯤꯀꯣ
ꯍꯣꯏ ꯑꯍꯥꯟꯕꯗꯗꯤ ꯈꯔ ꯇꯥꯔꯝꯃꯦ ꯑꯗꯨꯒꯗꯤ ꯄꯇꯠ ꯄꯇꯠ ꯄꯇꯠ ꯄꯇꯠ ꯇꯠꯄꯁꯤ ꯇꯠꯄꯁꯤ
ꯍꯨꯡ
ꯅꯪꯗꯤ ꯏꯜꯂꯕꯦꯟ ꯇꯨꯌꯦꯜꯞ ꯀꯥꯏꯗ ꯇꯝꯃꯛꯀꯦ
ꯑꯩ ꯏꯕꯣꯇꯣꯟꯁꯥꯅꯗ
ꯎꯝ ꯏꯕꯣꯇꯣꯟ ꯁꯅꯥꯁꯨ ꯅꯨꯡꯉꯥꯏꯕꯅꯤꯀꯣ
ꯅꯨꯄꯤ ꯉꯥꯛꯇ
ꯍꯥꯥ
ꯅꯨꯄꯤ ꯉꯥꯛꯇ ꯍꯣꯏ ꯅꯨꯡꯉꯥꯏꯌꯦ
ꯍꯣꯏ ꯑꯗꯨꯅꯦ ꯍꯥꯏꯖꯦ
ꯏꯂꯚꯦꯟ ꯇꯨꯋꯦꯜꯐꯇꯒꯤ ꯑꯗꯨꯝ ꯅꯨꯄꯤ ꯉꯥꯛ ꯇꯝꯕꯗ ꯑꯗꯨꯝ ꯇꯝꯃꯛꯑꯦ
ꯍꯣꯏꯗ ꯑꯗꯨꯝ ꯍꯩꯅꯔꯛꯑꯦꯗꯣ
ꯎꯝ ꯍꯨꯡ ꯍꯨꯡ ꯍꯨꯡ
ꯑꯗꯣ ꯑꯃꯨꯛ ꯑꯃꯨꯛꯁꯨ ꯕꯤꯠ ꯌꯥꯎꯗꯕꯅꯤꯍꯦ
ꯑꯗꯨꯝ ꯅꯣꯡꯉꯥꯜꯂꯦ ꯅꯨꯃꯤꯠ ꯇꯥꯔꯦ ꯆꯞ ꯃꯥꯟꯅꯕꯗꯣ ꯑꯗꯨꯝ ꯑꯃꯨꯛ ꯂꯥꯛꯀꯅꯤ ꯑꯃꯨꯛ ꯆꯠꯀꯅꯤ ꯍꯣꯏ ꯌꯥꯎꯗꯦ ꯑꯃꯔꯣꯝꯗꯕꯨꯗꯤ
ꯑꯁ ꯑꯩꯈꯣꯏ ꯏꯐꯥꯕꯩ ꯊꯄꯗ ꯅꯨꯄꯥ ꯌꯥꯎꯕꯅꯤꯅꯅꯦ ꯈꯪꯕ꯭ꯔꯥ ꯍꯥꯏꯗꯤ ꯅꯨꯄꯥꯒꯤꯗꯤ ꯃꯣꯏ ꯃꯁꯦꯟꯒ ꯐꯨꯅꯗꯅꯒ ꯌꯥꯝ
ꯍꯣꯏ ꯍꯣꯏ ꯍꯣꯏ ꯑꯥ
ꯒꯖꯥꯗꯤ
ꯑꯗꯒꯤ ꯃꯣꯏꯁꯦ ꯗꯤꯜꯂꯦꯟꯕꯁꯨ ꯌꯥꯝ ꯍꯩꯕꯅꯦꯕ ꯀ꯭ꯂꯥꯁꯔꯨꯝꯗꯒ ꯋꯥꯊꯤ ꯋꯥꯔꯦꯡ ꯑꯗꯨꯝ ꯇꯧꯔꯥ ꯑꯣꯖꯥꯗ ꯑꯗꯨꯝ ꯗꯤꯜꯂꯦꯟ ꯂꯩ ꯑꯥꯑ
ꯑꯗꯩ ꯉꯥꯎꯁ ꯑꯁ ꯅꯣꯡꯃꯑꯃꯗꯤꯅꯦ ꯋꯥ ꯋꯥ ꯑꯩꯈꯣꯏꯒꯤ ꯑꯃꯦꯁ ꯑꯣꯖꯥꯅꯦꯕꯀꯣ
ꯎꯝ
ꯑꯣꯖꯥꯁꯦ ꯀꯥꯌꯥ ꯅꯣꯛꯀꯟꯗꯦꯕ ꯑꯩꯈꯣꯏꯅ ꯀ꯭ꯂꯥꯁ ꯑꯦꯂꯕꯦꯟ ꯀꯥꯔꯤꯀꯥꯟꯗꯅꯦ ꯑꯗꯨꯅꯅꯦ ꯑꯩꯈꯣꯏꯅ ꯁꯦꯛꯁꯟꯕꯤꯁꯦ ꯌꯥꯝ ꯃꯦꯃꯣꯔꯤꯁ ꯃꯌꯥꯝ ꯌꯥꯎꯋꯦꯕ ꯈꯪꯕ꯭ꯔꯥ ꯑꯗꯨꯅ ꯑꯩꯈꯣꯏ ꯃꯌꯥꯝꯁꯦ ꯀꯥꯎꯅꯗꯦꯕ ꯀꯩꯅꯣ ꯍꯦꯛ ꯀ꯭ꯂꯥꯁ ꯏꯂꯕꯦꯟꯒꯤ ꯁꯦꯛꯁꯟ ꯕꯤꯁꯦ ꯑꯣꯏꯅ
ꯎꯝ
ꯑꯣꯖꯥꯁꯦ ꯁꯨꯛꯅꯣꯛ ꯅꯣꯛꯀꯟꯗꯕ ꯑꯗꯨꯒ ꯅꯣꯡꯃ ꯅꯨꯄꯥꯁꯦ ꯌꯥꯝ ꯄꯥꯛ ꯁ꯭ꯀꯨꯜꯁꯨ ꯌꯥꯝ ꯄꯥꯛ ꯂꯥꯛꯇꯦꯕ ꯃꯥꯁꯦ
ꯎꯝ
ꯑꯗꯨꯅ ꯑꯣꯖꯥꯅꯁꯨ ꯈꯪꯗꯦꯕ ꯃꯈꯣꯏꯒꯥ ꯏꯍꯧ ꯍꯧꯔꯒꯅꯦ ꯃꯁꯝꯒꯁꯦ ꯏꯁꯥꯡ ꯁꯥꯡꯅ ꯑꯣꯏꯕ
ꯑꯉ ꯍꯛ ꯍꯛ
ꯑꯗ ꯑꯣꯖꯥꯁꯤꯅ ꯉꯥꯡꯉꯝꯃꯒ ꯑꯣꯖꯥꯁꯦ ꯃꯥꯏ ꯃꯁꯛꯁꯦ ꯎꯔꯒ ꯄꯪꯅꯣꯛꯇ ꯅꯣꯛꯈ꯭ꯔꯕ ꯍꯥꯏꯇꯥꯔꯦ
ꯑꯎ ꯍꯣ ꯍꯣ
ꯀꯣꯌꯦꯜ ꯃꯌꯥꯝ ꯃꯥꯁꯦ ꯃꯕꯨꯛꯀ ꯄꯥꯏꯔꯒ ꯅꯣꯛꯈ꯭ꯔꯦꯕ ꯑꯣꯖꯥꯁꯦ ꯑꯩꯈꯣꯏ ꯃꯌꯥꯝꯁꯦ ꯃꯥꯏ ꯃꯇꯧꯗꯨ ꯎꯔꯒ ꯅꯣꯛꯄ ꯄꯨꯅꯣ
ꯀꯩꯒꯤꯅꯣ ꯃꯥꯅ ꯑꯗꯨꯛ ꯊꯤꯅ ꯅꯣꯏꯗꯨꯅ
ꯈꯪꯗꯦ ꯍꯥꯏꯕ ꯃꯥꯅ ꯀꯩꯅꯣꯝ ꯃꯁꯛꯇꯨ ꯎꯔꯒ ꯀꯩꯅꯣꯝ ꯎꯔꯨꯔꯕ ꯈꯪꯗꯦꯕ ꯈꯪꯕ꯭ꯔꯥ ꯑꯩꯈꯣꯏꯁꯦ ꯑꯃꯨꯛꯁꯨ ꯏꯃꯥꯟꯅꯕꯗꯨꯒꯤ ꯈꯜꯂꯒ ꯑꯃꯨꯛꯁꯨ ꯅꯨꯡꯉꯥꯏꯇꯦ ꯑꯗꯨꯒ ꯁꯥꯔꯒꯤ ꯃꯥꯒꯤ ꯁꯨꯛꯅꯣꯛ ꯅꯣꯛꯇꯕ ꯃꯥꯅ ꯅꯣꯛꯄꯗꯨ ꯎꯔꯒꯀꯣ ꯑꯁ ꯃ ꯃꯄꯤꯒ ꯇꯥꯒꯩ ꯀꯞꯄꯦ ꯅꯣꯛꯏ ꯏꯕꯦꯃ
ꯑꯍꯥꯍꯥ ꯍꯥꯏꯃ ꯀꯩꯅꯣ ꯃꯥꯅ ꯑꯗꯨꯛ ꯊꯤꯅ ꯂꯣꯏ ꯑꯗꯨꯅ ꯑꯍꯥꯍꯥ
ꯁꯛ ꯁꯤꯒ ꯀꯥ ꯍꯥꯏꯔꯝꯃꯦ ꯑꯗꯨꯒꯅꯦ ꯈꯪꯉꯕꯔꯥ ꯃꯥ ꯃꯊꯟꯇ ꯄꯪꯅꯣꯛ ꯅꯣꯛꯈꯤꯕ ꯋꯥꯅꯤꯗ ꯑꯗꯩ ꯅꯨꯄꯥꯥꯁꯤꯁꯨꯨꯑꯕ ꯁꯛꯀꯁꯦ ꯀꯩꯩ ꯍꯥꯏꯅꯤ ꯍꯦꯛ ꯌꯦꯡꯕꯗ ꯒꯨꯂꯤ ꯆꯥꯕꯒ ꯃꯥꯜꯂꯒ ꯈꯣꯡꯒꯥꯎꯒꯁꯦ ꯃꯇꯨꯟꯗꯒ ꯑꯗꯨꯅꯒ ꯑꯥ
ꯎꯝ ꯍꯨ ꯍꯨ ꯍꯨ
ꯒꯥ ꯂ ꯂꯩꯒꯅꯦ ꯅꯨꯄꯥꯒꯤ ꯂꯤꯆꯦꯟ ꯆꯣꯟꯊꯔꯒ ꯁꯦꯠꯄꯗꯣ ꯈꯪꯕꯥꯔ ꯌꯥꯝ ꯌꯥꯥꯎꯁꯤꯟꯅꯕ ꯑꯉꯥꯡ ꯃꯥꯟꯕꯗ ꯑꯣꯖꯥꯁꯤꯗ ꯁꯥꯎꯕꯣꯏ ꯀꯩꯕꯣꯏ ꯐꯥꯒꯤ ꯇꯧꯨꯔꯕꯅꯦꯕ ꯑꯗꯨꯗꯒꯤ ꯑꯗꯨꯝ ꯅꯨꯞ ꯅꯨꯄꯥ ꯗꯣ ꯑꯗꯨꯝ ꯂꯥꯛꯈꯤꯗ꯭ꯔꯦ
ꯑꯍꯍꯍ ꯁ꯭ꯀꯨꯜ ꯑꯗꯨꯝ ꯀꯥꯔꯛꯈꯤꯗ꯭ꯔꯦ
ꯑꯥ ꯑꯗꯨ ꯀꯣꯅ ꯑꯦꯛꯖꯥꯝꯕꯨꯗꯤ ꯊꯥꯕ ꯃꯥꯜꯂꯦ ꯃꯥ ꯑꯗꯨꯑꯣꯏꯁꯨ ꯑꯩꯈꯣꯏ ꯏꯝꯐꯥꯜ ꯕꯦꯂꯤ ꯑꯩꯈꯣꯏ ꯏꯂꯚꯦꯟ ꯐꯥꯎꯗꯤ ꯈꯔ ꯀꯣꯝꯊꯣꯛꯑꯝꯃꯦꯕꯀꯣ ꯀꯣ ꯑꯗꯨꯒ ꯇꯨꯌꯦꯞꯇꯩꯗꯤ ꯄ꯭ꯔꯤꯟꯁꯤꯄꯥꯜ ꯁꯤꯟꯕꯗꯒꯤ ꯑꯁ ꯐꯖꯅ ꯐꯅꯌꯥꯝ ꯐꯍꯧꯔꯕꯅꯦ ꯑꯩꯈꯣꯏ ꯁ꯭ꯀꯨꯜꯗꯣ
ꯎꯝ
ꯐꯖꯅ ꯑꯣꯖꯥꯁꯨ ꯑꯅꯧ ꯑꯅꯧꯕ ꯍꯥꯞꯀꯠꯂꯦꯕ ꯍꯥꯟꯅꯗꯤ ꯑꯦꯂꯕꯦꯟꯗꯣ ꯑꯣꯖꯥ ꯑꯃꯅꯒ ꯌꯨꯅꯤꯠ ꯁꯦ ꯑꯍꯨꯝ ꯃꯔꯤ ꯄꯥꯏꯔꯝꯃꯦꯕꯀꯣ
ꯎꯝ
ꯑꯗꯨꯒ ꯀ꯭ꯂꯥꯁ ꯇꯨꯌꯦꯞꯇꯗꯤ ꯄꯨꯔꯥ ꯆꯦꯟꯖ ꯇꯧꯔꯦ ꯏꯂꯕꯦꯟꯗ ꯑꯩꯅ ꯒꯥ ꯑꯍꯥꯟꯕ ꯄꯔꯤꯈꯥ ꯊꯥꯕꯗ ꯁꯕꯖꯦꯛ ꯑꯍꯨꯝꯅꯦ ꯑꯩꯅ ꯐꯦꯜ ꯑꯣꯏꯔꯤꯁꯦ
ꯑꯣ
ꯐꯥꯔꯁ ꯎꯅꯤꯠ ꯇꯦꯁꯇ
ꯎꯝ
ꯑꯗꯨꯁꯨ ꯁꯥꯊꯤ ꯁꯥꯊꯤꯈ꯭ꯔꯕ ꯁꯕꯖꯦꯛꯇꯅꯤꯀꯣ ꯑꯗꯨ ꯃꯦꯠꯁ ꯐꯦꯜ ꯑꯣꯏꯔꯦ ꯀꯦꯃꯦꯁꯇ꯭ꯔꯤꯅꯦ ꯐꯤꯖꯤꯛꯁꯅꯦ ꯑꯗꯨ ꯑꯍꯨꯝꯗꯨ ꯐꯦꯜ ꯑꯣꯏ ꯊꯠꯄꯅꯦ ꯑꯗꯨꯗꯒꯤ ꯅꯣꯡꯃ ꯑꯣꯖꯥꯅ ꯀꯅꯥ ꯀꯅꯥꯥ ꯐꯦꯜ ꯑꯣꯏ ꯀꯥꯏꯅ ꯁꯨꯍꯥꯏꯔꯛꯄꯗꯣ ꯑꯗ ꯁꯞꯖꯦꯛ ꯑꯍꯨꯝ ꯐꯦꯜ ꯑꯣꯏꯕꯩ ꯍꯧꯒꯠꯅꯕ ꯗꯥ ꯌꯥꯎꯕꯗ ꯏꯀꯥꯢꯗꯅꯒ
ꯑ ꯍ ꯍ ꯍ ꯍꯨꯝ
ꯑ ꯑꯗꯨꯗꯩ ꯑꯩꯗꯨ ꯐꯦꯜ ꯑꯣꯏꯕ ꯍꯥꯏꯗꯤ ꯐꯦꯜ ꯑꯣꯏꯒꯤꯗ꯭ꯔꯦ ꯍꯥꯏꯗꯤ ꯄꯥꯁ ꯇꯧꯕ ꯉꯝꯅꯕ ꯍꯣꯠꯅꯒꯤꯕꯗꯣ
ꯎꯝ
ꯑꯗꯣ ꯏꯂꯚꯦꯟ ꯐꯥꯎꯗꯤ ꯈꯔ ꯁꯣꯜꯂꯝꯃꯦ ꯑꯗꯨꯗꯩ ꯇꯨꯌꯦꯜꯞꯇꯤ ꯑꯣꯖꯥ ꯐꯕꯗꯒꯤ ꯀꯔꯤꯗꯒꯤ ꯑꯗꯩ ꯇꯨꯋꯦꯐ ꯇꯁꯨ ꯑꯩꯁꯦ ꯏꯃꯥꯅꯕꯤꯗꯣ ꯀꯥꯏꯅꯔꯝꯅꯤꯅꯀꯣ
ꯎꯝ
ꯑꯗꯩ ꯏꯃꯥꯟꯅꯕꯤ ꯑꯃ ꯏꯂꯚꯦꯟꯗ ꯌꯥꯝ ꯂꯨ ꯇꯤꯟꯅꯔꯒ ꯇꯨꯌꯦꯜꯞ ꯍꯦꯛ ꯀꯥꯈꯠꯈꯤꯕꯗꯅꯦ ꯃꯥꯁꯦ ꯍꯣꯁꯇꯦꯜꯗ ꯂꯩꯈꯤꯕꯀꯣ
ꯑꯥ
ꯂꯥꯢꯔꯤꯛ ꯀ ꯁꯦ ꯁꯨꯠꯇ ꯍꯩꯔꯒ ꯀꯩ ꯍꯥꯏꯅꯤ ꯂꯥꯏꯔꯤꯛ ꯍꯩꯕꯒꯤ ꯄꯣꯡꯉꯤꯔꯥ ꯀꯩꯅꯣ ꯈꯪꯗꯦꯕꯀꯣ ꯀꯣ ꯑꯩꯈꯣꯏꯅꯒ ꯋꯥ ꯉꯥꯡꯕꯁꯦ ꯇꯥꯅꯤꯡꯕꯣꯏ ꯇꯥꯅꯤꯡ ꯅꯤꯡꯗꯕ ꯑꯣꯏꯒ ꯇꯧꯔꯒ ꯄꯨꯔꯥ ꯆꯦꯟꯖ ꯑꯃ ꯑꯣꯟꯒ꯭ꯔꯕ
ꯑꯣ
ꯑꯩꯅ ꯑꯩꯈꯣꯏꯅ ꯃꯌꯥꯝ ꯍꯥꯏꯅꯩꯅꯦꯕ ꯑꯁ ꯑꯩꯈꯣꯏ ꯏꯃꯥꯟꯕꯤ ꯁꯦꯛꯁꯟꯅ ꯇꯥꯈꯤꯕꯅ ꯍꯥꯏꯅꯤ ꯀꯩꯅꯣ ꯍꯥꯏꯗꯤ ꯀꯧꯕꯗꯒ ꯈꯨꯃꯝꯗꯦ ꯍꯣꯠꯇꯤ ꯀꯧꯗꯧ ꯇꯜꯂꯦꯒꯥꯏ ꯑꯩꯒꯗꯤ ꯐꯝꯃꯤꯟꯅꯩꯅꯤꯀꯣꯗꯣ ꯁꯦꯛꯁꯟꯕꯤꯗ ꯄꯨꯂꯞ ꯇꯥꯕꯤ ꯅꯩꯅꯦꯅꯕ ꯑꯩꯗꯤ ꯑꯗꯨꯒ ꯂꯥꯏꯔꯤꯛꯄꯨꯗꯤ ꯌꯥꯝ ꯍꯩ ꯑ ꯐꯥꯕꯨꯗꯤ ꯐꯩ ꯑꯗꯨ ꯑꯗꯨꯒ ꯀꯩ ꯍꯥꯏꯅꯤ ꯃꯥ ꯑꯩꯈꯣꯏꯒ ꯄꯨꯅꯤꯡꯗꯕꯩ ꯇꯥꯏꯞꯇꯒ ꯇꯧꯋꯦ ꯑꯗꯦ ꯑꯩꯈꯣꯏ ꯃꯥꯥꯡꯕꯤꯒ ꯇꯜꯂꯦ ꯅꯣꯏ ꯅꯣꯏ ꯅꯣꯏ ꯁꯦꯛꯁꯟ ꯂꯥꯛꯇꯧ ꯇꯜꯦ ꯀꯥꯏꯅ ꯅꯣꯏ ꯁꯦꯛꯁꯟ ꯂꯥꯛꯇꯧꯗꯦ ꯍꯥꯏꯗꯤ ꯄꯨꯔꯥ ꯑꯩ ꯑꯦꯂꯚꯦꯟꯗ ꯌꯥꯝ ꯂꯨ ꯇꯤꯅꯔꯝꯃꯤꯅꯦ ꯍꯥꯏꯗꯤ ꯀꯧꯕꯣ ꯂꯥꯛꯄꯗꯤ ꯑꯗꯨꯝ ꯌꯥꯏꯗꯅꯀꯣ ꯍꯥꯏꯗꯤ ꯃꯨꯛꯄꯩ ꯌꯥꯗ꯭ꯔꯒ ꯇꯧꯔꯒ ꯑꯃꯨꯛ ꯍꯥꯏꯔꯒ ꯑꯗꯣ ꯑꯩꯗꯤ ꯐꯝꯃꯤꯟꯅꯔꯤꯕꯅꯤꯗꯣ ꯑꯗꯨꯒ ꯃꯨꯛꯈꯥꯏꯕꯤꯗꯨꯒ ꯐꯝꯃꯤꯟꯅꯔꯤꯕꯅꯦ ꯍꯥꯏꯗꯤ ꯏꯃꯥꯟꯅꯕꯤꯅꯤꯅ
ꯎꯝ
ꯑꯗꯣ ꯐꯝꯃꯤꯟꯅꯩ ꯍꯥꯏꯖꯕ ꯋꯥꯅꯦꯕ ꯏꯕꯥꯏꯅꯤ ꯋꯥꯔꯤ ꯁꯨꯛ ꯁꯥ ꯁꯥꯟꯅꯗꯦꯕ ꯍꯥꯏꯗꯤ ꯄꯨꯔꯥ ꯃꯥꯗꯣ ꯆꯦꯟꯖ ꯇꯧꯈꯤꯕꯩ ꯑꯩꯁꯨ ꯈꯧꯇꯛ ꯆꯥꯕꯗꯣ
ꯎꯝ
ꯑꯗꯨꯅ ꯇꯟꯖꯥꯅꯤ ꯏꯕꯦꯝꯃ
ꯑꯗꯨꯃꯥꯏꯅ ꯇꯧꯁꯛꯑꯗꯤ ꯑꯩꯈꯣꯏꯁꯨ ꯀꯩꯁꯨ ꯑꯣ ꯍꯣꯏ ꯍꯥꯏꯅꯔꯣꯏ
ꯍꯣꯏ ꯍꯣꯏ ꯍꯥꯏꯗꯤ ꯗꯨꯡ ꯗꯨꯡ ꯉꯥꯡꯅꯔꯝꯃꯒ ꯑꯗꯨꯃꯥꯏꯅ ꯇꯧꯈꯤꯕꯗꯣ ꯅꯨꯡꯉꯥꯏꯇꯦꯕ ꯏꯃꯥꯟꯅꯕꯤ ꯑꯇꯩꯗꯨꯗ ꯍꯣꯏ ꯏꯃꯅꯦꯕꯤ ꯑꯇꯩꯗꯨꯅ ꯌꯥꯝ ꯋꯥꯔꯧꯒꯤꯕ
ꯎꯝ
ꯑꯗꯣ ꯈꯪꯗꯦ ꯑꯩꯗꯤ ꯀꯃꯥꯏꯅ ꯂꯣꯏꯅꯒꯔꯤꯅꯣ ꯑꯗꯨꯝ ꯂꯣꯏꯁꯪꯒꯔꯦ
ꯑꯗꯨꯗꯨꯒ ꯑꯗꯨꯝ ꯂꯣꯏꯅꯔꯒ
ꯎꯝ ꯂꯣꯏꯅꯕ ꯍꯥꯏꯁꯦ ꯁꯨꯡꯀꯧ ꯀꯧꯅꯗꯅ ꯑꯗꯨꯝ ꯍꯥꯏꯗꯤ ꯏꯁꯥꯁꯦ ꯑꯗꯨꯝ ꯇꯣꯉꯥꯟꯅ ꯇꯥꯕꯩ ꯇꯥꯏꯞꯇ ꯑꯣ ꯑꯗꯣ ꯑꯇꯣꯞꯄ ꯕꯦꯟꯁꯇꯕꯨꯗꯤ ꯏꯃꯥꯟꯅ ꯕꯤ ꯑꯅꯤꯕꯨꯗꯤ ꯂꯩꯕ ꯑꯗꯨ ꯃꯥꯏ ꯃꯅꯥꯛ ꯆꯪꯁꯤꯜꯂꯒ ꯐꯝꯃꯨ ꯎꯕ ꯌꯥꯏꯑꯕ ꯐꯝꯕꯨꯗꯤ
ꯎꯝ
ꯑꯃꯃꯝ ꯐꯝꯃꯦ ꯑꯗꯨꯑꯣꯏꯁꯨ ꯍꯥꯟꯅ ꯇꯤꯟꯅꯔꯛꯄꯅꯤꯅ ꯀꯣ ꯑꯅꯤ ꯑꯅꯤ ꯐꯝꯕꯁꯤꯅ ꯑꯩꯈꯣꯏ ꯕꯦꯟꯁ ꯑꯃꯗ ꯑꯅꯤ ꯑꯅꯤꯗꯤ ꯍꯦꯟꯅ ꯐꯝꯗꯦꯕ
ꯎꯝ ꯎꯝ
ꯃꯥꯒ ꯑꯗꯨꯝ ꯐꯝꯃꯤꯟꯅꯔꯑꯦ ꯑꯗꯣ ꯃꯥꯁꯨ ꯑꯩꯒ ꯐꯝꯃꯤꯟꯅꯅꯤꯡꯒꯨꯝ ꯐꯝꯃꯤꯟꯅꯤꯡꯗꯒꯨꯝꯕꯨꯗꯤ ꯇꯧꯕ ꯑꯗ ꯑꯩꯁꯨ ꯐꯃꯤꯟꯅꯒꯨꯝ ꯐꯝꯃꯤꯟꯅ ꯑꯗꯨꯝ ꯇꯧ ꯑꯗꯣ ꯍꯥꯏꯗꯣꯛꯅꯕꯗꯤ ꯉꯝꯗꯅ ꯑꯗꯨꯝ ꯐꯝꯃꯤꯟꯅꯔ ꯂꯩꯕꯗꯣ
ꯎꯝ
ꯍꯝ ꯈꯪꯗꯦꯗ ꯑꯗꯨ ꯍꯧꯖꯤꯛꯄꯨꯗꯤ ꯑꯃꯨꯛ ꯎꯝ ꯑꯗꯨꯒ ꯍꯧ ꯑꯗꯒꯤ ꯀꯣꯂꯦꯖ ꯀꯥꯔꯛꯄꯗꯗꯤ ꯑꯃꯨꯛ ꯍꯥꯟꯅꯒꯤ ꯕꯥꯥꯏꯞꯇꯣ ꯑꯃꯨꯛ ꯈꯔ ꯈꯔ ꯂꯥꯛꯑꯦ ꯑꯗꯨꯝ ꯑꯩꯅꯒ ꯐꯣꯇꯣꯒ ꯊꯥꯒꯠꯄꯗ ꯁꯇꯦꯇꯁꯇꯒ ꯑꯥ ꯂꯥꯏꯀꯠ ꯇꯧꯔꯛꯑꯒ ꯀꯃꯦꯟꯒ ꯑꯗꯨꯝ ꯄꯤꯑꯦꯕ ꯈꯪꯗꯦꯕꯣ ꯀꯔꯤ ꯀꯔꯤ ꯍꯥꯏꯅꯤꯉꯤꯅꯣ ꯈꯪꯗꯦꯕ ꯃꯥꯢꯗꯣ ꯍꯥꯏꯗꯤ ꯏꯒꯅꯣꯔ ꯇꯧꯔꯒꯗꯤ ꯑꯗꯨꯝ ꯇꯧꯈ꯭ꯔꯣꯗꯅ ꯑꯗꯨꯃꯥꯏꯅ ꯑꯃꯨꯛ ꯍꯥꯏꯔꯛ ꯄꯣꯠ ꯁꯤꯗꯗꯤ ꯑꯩ ꯑꯩ ꯀꯔꯤ ꯀꯩ ꯇꯧꯗꯣꯏꯅꯣ ꯈꯪꯗꯕꯅꯦꯃꯤ
ꯑ ꯍ ꯍ ꯍ ꯍ
ꯀꯩꯅꯣ ꯈꯪꯗꯕꯗꯣ
ꯍꯣꯏ
ꯈꯪꯗꯦꯗ ꯖꯥꯠ ꯖꯥꯠꯀꯤ ꯃꯤꯁꯦ ꯌꯥꯝ ꯊꯦꯡꯅꯔꯦ
ꯑꯩꯒꯤꯁꯨ ꯇꯦꯟꯗ ꯌꯥꯝ ꯀ꯭ꯂꯣꯁ ꯑꯣꯏꯅ ꯄꯨꯜꯂꯝꯃꯤꯅꯦ ꯏꯕꯥꯅꯤꯁꯦ ꯃꯣꯏ ꯌꯨꯝꯗꯒ ꯂꯩꯃꯤꯟꯅꯔꯒ ꯇꯨꯏꯁꯟꯒꯁꯦ ꯆꯠꯃꯤꯟꯅꯔꯝꯃꯤꯅꯦꯕ ꯑꯗꯨꯒ ꯃꯥꯅꯦ ꯏꯂꯚꯦꯟ ꯇꯨꯋꯦꯜꯐꯇ ꯃꯥꯗꯤ ꯏ ꯀꯦꯗ ꯇꯝꯒ꯭ꯔꯦ
ꯑꯣ ꯏ ꯀꯦ ꯗ
ꯍꯣꯢ ꯄꯨꯔꯥ ꯍꯧꯖꯤꯛꯁꯤꯅ ꯄꯨꯔꯥ ꯃꯤ ꯇꯣꯞ ꯑꯃꯒꯤ ꯍꯥꯏꯞꯗ ꯅꯝꯕꯔꯕꯨꯗꯤ ꯂꯩꯅꯩ ꯏꯁꯇꯦꯇꯁꯕꯨꯨꯗꯤ ꯎꯅꯩ ꯑꯗꯨꯒ ꯀꯩꯝ ꯍꯥꯏꯅ
ꯑꯣ ꯑꯣ ꯑꯗꯨꯅꯦ ꯍꯥꯏꯁꯦ ꯑꯗꯨꯒꯨꯝꯕꯁꯨ ꯌꯥꯝ ꯂꯩꯌꯦꯕ ꯑꯗꯨꯅꯅꯦ ꯑꯩꯒꯤ ꯑꯩꯅ ꯁꯤꯗ ꯃꯨꯁꯂꯤꯝ ꯏꯃꯥꯟꯅꯕꯤ ꯄꯨꯜꯂꯝꯃꯦ ꯍꯥꯏꯕꯗꯣ
ꯑꯥ
ꯑꯗꯨꯅꯦ ꯃꯉꯣꯟ ꯅ ꯑꯩꯉꯣꯟꯗ ꯍꯥꯏꯁꯦ ꯑ ꯃꯦꯁꯦꯁ ꯊꯥꯔꯛꯀꯅꯤꯕꯨ ꯈꯪꯗꯦ ꯈꯣꯠꯇꯦ ꯀꯥꯏꯅ ꯑꯗꯣ ꯑꯩꯅꯁꯨ ꯆꯠꯄ ꯁꯪꯗꯦ ꯑꯗꯩ ꯃꯥꯁꯨ ꯅꯤꯠ ꯊꯥꯔꯤꯅꯦꯅ ꯑꯗꯨꯝ ꯇꯨꯏꯁꯟꯒ ꯀꯩꯒꯇ ꯑꯗꯨꯝ ꯇꯧ ꯂꯩꯔꯦꯗꯅ ꯁꯨꯝ ꯂꯥꯞꯊꯣꯛꯅꯈꯤ ꯁꯨꯝ ꯂꯥꯞꯊꯣꯛꯅꯈꯤꯕꯀꯣ
ꯎꯝ
ꯑꯗꯨ ꯎꯅꯔꯀꯥꯟꯗꯕꯨꯗꯤ ꯑꯗꯨꯝ ꯍꯥꯟꯅꯒꯤ ꯐꯤꯕꯝꯗꯕꯨꯗꯤ ꯑꯗꯨꯝ ꯍꯥꯏꯗꯤ ꯅꯨꯡꯁꯤ ꯆꯥꯟꯅꯅ ꯋꯥꯔꯤꯔꯤꯕꯨꯗꯤ ꯁꯥꯟꯅꯩꯌꯦꯕ
ꯎꯝ
ꯑꯗꯨꯒ ꯑꯩ ꯑꯩ ꯈ꯭ꯋꯥꯏ ꯇꯟꯕ ꯃꯦꯁꯦꯁ ꯊꯥꯅꯕ ꯃꯦꯁꯦꯖ ꯊꯥꯅꯕ ꯏꯃꯥꯟꯅꯕꯤꯒ ꯃꯦꯁꯦꯖ ꯊꯥꯅꯕꯁꯦ ꯌꯥꯝ ꯇꯜꯂꯦꯕ ꯏꯁꯥꯒꯤ ꯑꯣꯏꯅ
ꯑꯣ
ꯑꯗꯨꯅ ꯃꯣꯏꯅ ꯁꯥꯎꯔꯤ ꯄꯣꯠꯅꯤ
ꯅꯣꯡꯇ ꯀꯣꯜ ꯇꯧꯔꯛꯅꯤ ꯈꯪꯗꯦꯅ
ꯋꯥꯔꯧꯔꯤꯕ
ꯍꯣꯏ ꯑꯗꯣ ꯑꯩ ꯀꯩꯗꯧꯔꯨꯗꯣꯏꯗꯕ ꯑꯩ ꯃꯦꯁꯦꯁ ꯊꯥꯔꯒ ꯀꯩꯗꯧꯔꯨꯗꯣꯏꯅꯣ ꯁꯤꯅꯦꯕ ꯑꯩ ꯈꯜꯂꯤꯁꯤꯁꯨ
ꯋꯥꯔꯤꯁꯨ ꯀꯩꯁꯨ ꯂꯩꯇꯕꯗꯣ
ꯑꯗꯨ ꯅꯣꯡ ꯐꯥꯗꯣꯛ ꯍꯣꯏ ꯋꯥꯔꯤ ꯀꯩꯁꯨ ꯂꯩꯇꯦꯗꯅ ꯂꯩꯔ ꯀꯥꯟꯗꯕꯨꯗꯤ ꯊꯥꯅꯩꯌꯦ ꯂꯩꯔ ꯀꯥꯟꯗꯗꯤ ꯑꯦ ꯁꯤ ꯁꯤꯁꯤ ꯑꯗꯨꯗꯩ ꯅꯣꯡ ꯐꯥꯗꯣꯛ ꯑꯦ ꯅꯪ ꯂꯥꯛꯀꯦꯔꯣ ꯈꯣꯠꯀꯦꯔꯣ ꯑꯗꯨꯝ ꯃꯉꯥꯏꯔꯦ ꯅꯠꯇ꯭ꯔꯥ ꯏꯃꯥꯟꯅꯕꯤ ꯍꯥꯏꯖꯦ ꯑꯗ ꯑꯃꯁꯨ ꯅꯍꯥꯟ ꯊꯣꯛꯂꯛꯑꯦꯅ ꯂꯥꯛꯑꯣꯅ ꯇꯧꯕꯅꯦ
ꯎꯝ
ꯑꯩꯅ ꯍꯌꯦꯡ ꯂꯥꯛꯀꯦ ꯍꯪꯆꯤꯠ ꯂꯥꯛꯀꯦꯅ ꯇꯧ ꯂꯩ
ꯎꯝ
ꯀꯩꯅꯣ ꯇꯧꯕ ꯑꯩꯈꯣꯏ ꯃꯔꯤ ꯇꯤꯟꯅꯕꯁꯤꯗ ꯃꯥ ꯊꯣꯛꯂꯛꯑꯒ ꯑꯩꯁꯦ ꯑꯦꯛꯖꯥꯝ ꯂꯣꯏꯗ ꯉꯥꯏꯔꯤꯗꯅ
ꯎꯝ
ꯑꯩꯅ ꯅꯍꯥꯟ ꯑꯦꯛꯖꯥꯡ ꯂꯣꯏꯕ ꯅꯨꯃꯤꯠꯇꯨꯗ ꯊꯣꯛꯂꯛꯄꯅꯦ ꯃꯥꯁꯦ ꯑꯗꯩ ꯑꯃꯁꯨ ꯅꯤꯠ ꯁꯨ ꯊꯥꯗꯣꯏꯕ ꯑꯗꯒꯤ ꯑꯦꯝ ꯌꯨꯒꯤ ꯑꯦꯛꯖꯥꯝ ꯑꯗꯨ ꯃꯣꯏꯗꯤ ꯁꯦꯟꯇꯔ ꯄꯤꯗꯅ
ꯎꯝꯝ
ꯑꯗꯨꯒꯤ ꯃꯥꯁꯨ ꯑꯩꯅ ꯂꯥꯛꯄꯗꯣ ꯃꯊꯪ ꯁꯟꯗꯦꯗ ꯂꯥꯛꯀꯦ ꯇꯧꯕꯗꯣ ꯃꯊꯪ ꯁꯟꯗꯦꯗꯨꯁꯨ ꯃꯥ ꯅꯤꯠ ꯂꯩꯕ ꯃꯥꯜꯂꯦꯕ
ꯎꯝ
ꯁꯥꯗꯧꯅꯤꯅ ꯑꯃꯨꯛ ꯈꯪꯗꯦ ꯐꯔꯛ ꯇꯥꯗꯣꯏꯔꯒ ꯀꯩꯅꯣ ꯄꯨꯜꯂꯗꯤ ꯄꯨꯜꯂꯞ ꯑꯩꯈꯣꯏ ꯃꯔꯤ ꯄꯨꯂꯞ ꯄꯨꯟꯕꯗꯅ ꯐꯩꯗꯅ ꯍꯥꯏꯗꯤ ꯑꯃ ꯋꯥꯠꯄꯗꯣ ꯅꯨꯡꯉꯥꯏꯇꯦ ꯇꯧꯅꯦꯕ ꯑꯗꯣ ꯑꯃꯗꯨꯅꯗꯤ ꯀꯨꯏꯅ ꯎꯟ ꯔꯒ ꯍꯥꯏꯗꯤ ꯎꯅꯤꯡꯕꯒꯤ ꯊꯣꯛꯂꯛꯑꯣ ꯂꯥꯛꯑꯣ ꯂꯥꯛꯑꯣꯅ ꯁꯨꯝ ꯀꯧ ꯂꯩꯕ ꯑꯃꯗꯨꯅꯗꯤ
ꯎꯝ ꯍꯝ ꯍꯝ ꯍꯣꯏ ꯅꯨꯡꯉꯥꯏꯇꯕꯅꯦ ꯑꯃ ꯋꯥꯠꯄꯁꯦ ꯍꯦꯛꯇ
ꯎꯝ ꯅꯨꯡꯉꯥꯏꯇꯦꯕ ꯑꯗꯣ ꯃꯕꯥꯅꯤ ꯑꯩꯕꯨꯗꯤ ꯌꯨꯝ ꯅꯛꯅꯩꯌꯦꯕ ꯂꯩꯀꯥꯏ ꯅꯛꯅꯕ ꯑꯗꯨꯏꯁꯨ ꯑꯩꯈꯣꯏꯗꯤ ꯑ ꯑ ꯑꯗꯨꯝ ꯁꯤ ꯃꯅꯤꯄꯨꯔꯗ ꯂꯩ ꯍꯥꯏꯕꯋꯥꯅꯤ ꯁꯨꯡꯎ ꯎꯅꯈꯤꯗ꯭ꯔꯦꯅ ꯏꯁꯥ ꯏꯁꯥꯒꯤ ꯑꯗꯨꯝ ꯀꯣꯂꯦꯖ ꯀꯥꯕ ꯈꯣꯠꯄ ꯂꯣꯏ ꯇꯧꯅꯕꯅꯤꯅ ꯑꯗꯨꯅ ꯆꯠꯂꯤꯉꯩꯗ ꯃꯥꯁꯨ ꯎꯅꯅꯤꯡꯉ ꯕꯥ
ꯎꯝ
ꯈꯪꯗꯦ ꯑꯅꯤꯔꯛꯀ ꯆꯠꯄꯗꯨꯗꯤ ꯉꯝꯃꯔꯣꯏꯕ
ꯎꯝ ꯁꯪꯕ ꯀꯥꯟꯗ ꯅꯣꯡꯃ ꯍꯥꯏꯅꯔ ꯐꯖꯅ ꯄꯨꯜꯂꯣ
ꯍꯣꯏ ꯑꯗꯨꯗꯩ ꯑꯃꯗꯨꯁꯨ ꯀꯣꯂꯦꯖ ꯀꯥꯔꯤꯅꯦꯅ ꯇꯧꯔꯒ ꯃꯥꯁꯨ ꯃꯇꯝ ꯁꯨꯡꯁꯪ ꯁꯪꯗꯦꯕ ꯑꯦꯒ꯭ꯔꯤ ꯇꯝꯕꯩ ꯏꯃꯥꯅꯕꯤꯗꯣ
ꯎꯝ
ꯑꯗꯩ ꯍꯜꯂꯛꯑꯒ ꯑꯃꯨꯛ ꯇꯨꯏꯁꯟ ꯇꯧꯏ ꯑꯉꯥꯡ ꯃꯥ ꯇꯨꯏꯁꯟ ꯇꯧꯕꯅꯦꯕ ꯑꯗꯨꯅ
ꯎꯝ
ꯏ ꯑꯗꯨꯝ ꯆꯠꯂꯒꯁꯨ ꯍꯥꯏꯗꯤ ꯅꯨꯡꯗꯥꯡ ꯇꯥꯔ ꯇꯥꯔꯒ ꯃꯣꯏ ꯕꯥ ꯂꯧ ꯂꯥꯛꯍꯜꯂꯒ ꯏꯕꯥꯅꯤꯁꯦ ꯄꯨꯂꯞ ꯍꯜꯂꯛꯑꯦꯕ
ꯎꯝ
ꯍꯧꯖꯤꯛꯀꯤꯗꯨꯁꯨ ꯌꯥꯗ꯭ꯔꯦ ꯍꯣ ꯑꯩ ꯑꯃꯨꯛ ꯇꯧꯔꯛ ꯀꯦꯀꯣ
ꯑꯥ ꯑꯥ ꯇꯧꯔꯛꯑꯣ